ꯇꯥꯕ꯭ꯔꯣ ꯎꯝ ꯇꯥꯏ ꯁꯨꯃꯥꯏꯟ ꯇꯥꯔꯗꯤ ꯈꯔ ꯅꯨꯡꯉꯥꯏꯌꯦꯕ
ꯎꯝ ꯆꯥꯛ ꯏꯟꯁꯣꯡ ꯆꯥꯛ ꯑꯦꯟꯁꯥꯡ ꯊꯣꯡꯔꯕꯣ
ꯑꯣ ꯏꯃꯥꯅ ꯊꯣꯡꯕꯤꯔꯦ ꯀꯩꯅꯣ ꯍꯪꯒꯥꯝ ꯑꯀꯪꯕꯗꯣ ꯆꯒꯦꯝꯄꯣꯝꯕ ꯇꯧꯕꯤꯌꯦ
ꯏꯁ ꯍꯥꯎꯋꯤꯅꯦ
ꯑꯁ ꯈꯪꯗꯦ ꯑꯗꯨꯖꯨ ꯎꯝ ꯃꯔꯝ ꯑꯍꯥꯎꯕꯒꯨꯝꯕ ꯁꯥ ꯁꯥꯀꯪꯒꯨꯝꯕꯀꯣ
ꯑꯁ ꯑꯗꯨ ꯍꯥꯞꯇ꯭ꯔꯁꯨ ꯍꯥꯎꯋꯦꯗꯥ ꯑꯗꯨꯗꯤ ꯑꯂꯨꯒ ꯀꯥꯡꯁꯣꯏ ꯊꯣꯡꯔꯒ ꯆꯥꯕꯨ
ꯑ ꯍꯥꯎꯇꯦ ꯍꯥꯎꯇꯦ ꯅꯪꯗꯤ ꯑꯗꯨꯒꯨꯝꯕ ꯆꯥꯕꯗꯣ ꯍꯩꯅꯔ ꯌꯥꯝꯃ ꯅꯁꯛꯇꯨꯒ ꯆꯥꯅꯩ ꯅꯣꯡꯃ ꯅꯣꯏꯗ ꯀꯩꯅꯣ ꯎꯝ ꯁꯧꯒ꯭ꯔꯤ ꯊꯣꯡꯕꯗꯣ ꯈꯪꯕ꯭ꯔꯥ
ꯑꯥ
ꯈꯣꯏꯅꯤ ꯎꯝ ꯀꯩꯅꯣ ꯑꯉꯥꯡ ꯑꯣꯏꯔꯤꯉꯩꯗ ꯅꯣꯏꯗ ꯆꯥꯛ ꯆꯥꯁꯦ ꯆ ꯆꯥꯛ ꯂꯧꯑꯣꯠ ꯑ ꯆꯥꯛ ꯄꯨꯔꯒ ꯂꯥꯑꯣ ꯍꯥꯏꯕ ꯃꯇꯝꯗ ꯂꯥꯛꯄ ꯃꯇ ꯅꯣꯏꯒꯤ ꯏꯟꯁꯥꯡꯗꯣ ꯑꯩ ꯁꯨꯀꯥꯎ ꯀꯥꯎꯗꯦ ꯁꯧꯒ꯭ꯔꯤꯒꯗꯣ ꯁꯧꯒ꯭ꯔꯤꯗꯨꯁꯨ ꯑꯉ ꯉꯥꯡꯕ ꯃꯥꯜꯂꯦ
ꯈꯪꯗ꯭ꯔꯦꯛ
ꯁꯧꯒ꯭ꯔꯤ ꯉꯥꯛꯇ ꯉꯥꯡꯉꯒ ꯅꯪꯗꯤ ꯍꯥꯎꯔꯦ ꯍꯥꯎꯔꯦ ꯍꯥꯏꯔꯒ ꯑꯗꯨꯝ ꯆꯥꯔꯒ ꯂꯩ ꯅꯣꯏ ꯀꯩꯅꯣ ꯅꯣꯏ ꯗꯗꯥꯗꯨꯁꯨ ꯂꯥꯑꯒ ꯃꯔꯣꯛ ꯑꯁꯥꯡꯕꯗꯣ
ꯑꯥꯎ ꯎꯝ
ꯑꯗꯨ ꯃꯦꯠꯂꯒ ꯑꯁ ꯑꯗꯨꯝ ꯆꯥꯏ ꯍꯥꯎꯋꯤ ꯍꯥꯎꯋꯦ ꯍꯥꯎꯋꯦ ꯍꯥꯏ
ꯑꯩꯈꯣꯏꯗꯤꯀꯣ ꯏꯟꯁꯥꯡ ꯌꯥꯝ ꯈꯟꯗꯕꯅꯦ ꯑꯩꯈꯣꯏ ꯄꯥꯕꯨꯡꯅ ꯏꯟꯁꯥꯡ ꯌꯥꯝ ꯈꯟꯕꯀꯣ ꯑꯗꯨꯒꯤ ꯃꯥꯗꯤ ꯏꯟꯁꯥꯡ ꯊ꯭ꯔꯤ ꯊꯤꯔꯕ ꯑꯗꯣ ꯑꯈꯣꯏꯗꯤ ꯁꯒꯨꯟꯒꯨꯝ ꯕꯥ ꯀꯩꯅꯣ
ꯑꯁ ꯅꯣꯏꯒꯤ ꯀꯩꯅꯣ ꯁꯎꯟ ꯊꯣꯡꯕ ꯅꯠꯇ꯭ꯔꯒ ꯀꯩꯅꯣ ꯁꯎꯟ ꯁꯥꯒꯤ ꯎꯝ ꯌꯥꯝꯅ
ꯑꯪ ꯊꯣꯠ ꯊꯣꯠ ꯂꯥꯎꯕꯗꯣ ꯎꯝ ꯎꯝ
ꯑꯗꯨ ꯅꯣꯏꯗꯨ ꯌꯥꯝ ꯆꯥꯕꯅꯤꯅꯦ ꯊꯥꯏꯟꯗꯤ
ꯎꯝ ꯌꯥꯝ ꯆꯥꯕꯅꯦ ꯑꯁ ꯁꯒꯨꯟꯒ ꯑꯩꯈꯣꯏ ꯑꯩꯒꯣꯏ ꯄꯥꯕꯨꯡꯒꯤ ꯁꯒꯨꯟꯗꯣ ꯍꯧꯖꯤꯛ ꯌꯥꯝ ꯅꯤꯡꯁꯤꯡꯉꯦ ꯍꯥꯟꯅꯗꯤ ꯗꯤ ꯑꯣ ꯆꯥꯔꯁꯨ ꯌꯥꯝꯅ ꯆꯥꯕ ꯉꯝ
ꯎꯝ ꯅꯣꯏꯗꯤ ꯀꯩꯅꯣꯅꯦꯕ ꯉꯁꯤ ꯂꯧꯔꯑꯦ ꯍꯥꯏꯔꯗꯤ ꯉꯁꯤ ꯑꯗꯨꯝ ꯊꯣꯡꯉꯒ ꯆꯥꯏ
ꯑꯣ ꯑꯩꯈꯣꯏ ꯄꯥꯕꯨꯡꯗꯤꯀꯣ ꯁꯒꯨꯜ ꯁ ꯒꯨꯟ ꯍꯧꯕ ꯂꯣꯏꯔꯦꯗꯅ ꯑꯗꯨ ꯂꯣꯏꯕ ꯃꯇꯝꯗ ꯍꯤꯟꯖꯥꯡꯒꯤ ꯑꯃꯨꯛ ꯇꯧꯔꯅꯤ ꯑꯗꯣ ꯌꯥꯝ ꯊꯥꯒ ꯀꯩꯅꯣ ꯌꯥꯝ ꯀꯩꯅꯣ ꯊꯣꯛꯄꯗꯣ ꯊꯥꯎ ꯌꯥꯝ ꯊꯣꯞꯗꯣ ꯑꯗꯨꯒ ꯊꯣꯡꯉꯅꯤꯠ ꯊꯣꯡꯔꯒ ꯃꯔꯣꯏ ꯃꯔꯥꯡꯗꯣ ꯑꯩꯈꯣꯏꯗꯤ ꯄꯥꯕꯨꯡꯗꯣ ꯌꯥꯝ ꯍꯥꯞꯀꯟꯕꯅꯦꯕ ꯏꯁ ꯑꯗꯣ ꯍꯥꯞꯔꯒ ꯊꯣꯡꯉꯒ ꯆꯥꯕꯗꯣ ꯍꯥꯟꯅꯗꯤ ꯌꯥꯝ ꯆꯥꯅꯤꯡ ꯆꯥꯅꯤꯡꯉꯦ ꯁꯨ ꯌꯥꯝ ꯀꯩꯅꯣ ꯆꯥꯕ ꯉꯝꯗꯕꯗꯣ ꯍꯧꯖꯤꯛꯇꯤ ꯌꯨꯝ ꯄꯥꯜꯂꯕꯅꯤꯅ ꯆꯥꯕꯁꯨ ꯐꯪꯗ꯭ꯔꯦ ꯑꯗꯨꯒ ꯅꯣꯡ ꯐꯥꯗꯣꯛ ꯑꯩꯈꯣꯏ ꯏꯃꯥꯈꯣꯏ ꯁꯒꯨꯟ ꯀꯩꯅꯣ ꯇꯧꯕꯗꯣ ꯂꯧꯕ ꯃꯇꯝꯗ ꯂꯩꯔꯒ ꯆꯥꯕꯗꯣ ꯊꯣꯡꯕꯔꯠ ꯊꯣꯡꯔꯒ ꯑꯩꯈꯣꯏꯅ ꯊꯣꯡꯕ ꯍꯩꯇꯕꯤꯒꯤꯔ ꯈꯪꯗꯦ ꯍꯥꯎꯇꯦꯕ ꯈꯣꯏ ꯕꯥꯕꯥ ꯈꯣꯏꯅ ꯊꯣꯡꯕꯤꯕꯗꯣ ꯌꯥꯝ ꯍꯥꯎꯋꯦꯕ
ꯑꯗꯨꯅꯦ
ꯅꯣꯏ ꯅꯣꯏꯗꯤ ꯏꯟꯁꯥꯡ ꯍꯥꯎꯋꯤꯗ ꯏꯟꯖꯥꯡꯁꯨ ꯍꯥꯎꯋꯦ ꯑꯗꯨꯒ ꯀꯥꯡꯉꯧꯁꯨ ꯌꯥꯝ ꯇꯧꯋꯦꯗ ꯆꯥꯛ ꯏꯟꯁꯥꯡ ꯊꯤꯔꯁꯨ ꯀꯥꯡꯉꯧꯒꯨꯝꯕ ꯆꯥꯔꯗꯤ ꯍꯥꯎꯕꯅꯦꯕ
ꯑꯗꯨꯅꯦ ꯍꯣꯏ ꯍꯣꯏ ꯊꯥꯎꯗꯤ ꯌꯥꯝ ꯆꯥꯏꯌꯦ ꯈꯣꯏꯁꯦ
ꯎꯝ
ꯀꯔꯤ ꯍꯥꯏꯁꯤꯔ ꯑ ꯑꯥ ꯏꯟꯁꯥꯡ ꯍꯥꯎꯇ꯭ꯔꯗꯤ ꯑꯗꯨꯝ ꯊꯥꯎ ꯉꯧꯔꯗꯤ ꯑꯗꯨꯝ ꯆꯥꯛ ꯆꯪꯕ ꯖꯥꯠꯇꯣ ꯑꯗꯨꯃꯥꯏꯅ ꯇꯧꯋꯦꯕꯀꯣ ꯑꯗꯨꯒ ꯏꯟꯁꯥꯡ ꯍꯥꯎꯇ꯭ꯔꯗꯤ ꯊꯥꯎꯒꯨꯝꯕ ꯀꯥꯡꯉꯧꯒꯨꯝꯕ ꯇꯧꯗꯩ ꯆꯥꯕꯤꯔꯔꯣꯏ
ꯅꯣꯏꯗꯤ ꯑꯗꯨ ꯑꯗꯨꯃꯥꯏꯟ ꯇꯧꯋꯦꯕ ꯑꯁ ꯍꯥꯟꯅ ꯅꯣꯏꯗ ꯁꯤꯡꯖꯨ ꯈꯛꯇ ꯌꯥꯝ ꯆꯥꯟꯅꯕꯗꯣ
ꯑꯗꯨꯅꯦ ꯑꯗꯨꯅꯦ ꯍꯣꯏ ꯍꯣꯏ ꯍꯧꯖꯤꯛꯀꯥꯟꯗꯤ ꯑꯩꯈꯣꯏꯁꯨ ꯀꯔꯤꯁꯨ ꯂꯩ ꯇ꯭ꯔꯦ
ꯑꯗꯣ ꯑꯩꯈꯣꯏꯁꯨ ꯈꯔ ꯀꯩꯅꯣ ꯇꯧꯕꯒꯤꯅꯦ ꯍꯧꯖꯤꯛ ꯅꯤꯡꯁꯤꯡ ꯁꯦꯡ ꯁꯦꯡꯅ ꯅꯤꯡꯔꯒꯀꯣ ꯀꯩꯅꯣ ꯊꯣꯛꯈ꯭ꯔꯦ ꯑꯁ ꯅꯣꯏꯗ ꯈꯠꯇ ꯁꯤꯡꯖꯨ ꯆꯥꯕꯗꯣ ꯉꯔꯤ ꯉꯥꯇꯥꯏꯒꯗꯣ ꯃꯣꯔꯣꯛ ꯊꯨꯝ ꯃꯣꯔꯣꯛꯀꯗꯣ ꯂꯣꯏ ꯆꯪꯉꯦ ꯍꯧꯖꯤꯛꯇꯤ ꯌꯨꯝ ꯄꯥꯜꯂꯀꯥꯟꯗ ꯂꯣꯏ
ꯑ ꯈꯪꯕꯅꯦ ꯈꯪ ꯑꯗꯨ ꯑꯣꯏꯔꯁꯨ ꯀꯔꯤ ꯍꯥꯏꯁꯤꯔꯥ ꯑꯁꯨꯃꯥꯏꯟ ꯄꯤꯖꯕꯁꯨ ꯀꯣ ꯑꯗꯨꯝ ꯍꯌꯦꯡꯋꯥꯏ ꯅꯨꯡꯉꯥꯏꯔꯛꯀꯅꯤꯗ ꯕꯣꯔꯗꯣ ꯐꯪꯒꯅꯦꯕ ꯅꯠꯇ꯭ꯔꯣ
ꯑꯗꯨ ꯑꯗꯨꯁꯨ ꯑꯗꯨꯅꯦꯕ ꯑꯗꯣ ꯈꯣꯏꯁꯨ ꯀꯔꯤꯁꯨ ꯈꯟꯊꯕ ꯍꯩꯇꯕꯗꯣ ꯍꯧꯖꯤꯛ ꯅꯤꯡꯁꯤꯡꯉꯀꯥꯟꯗ ꯑꯁ ꯅꯣꯏꯗ ꯈꯠꯇ ꯁꯤꯡꯖꯨ ꯆꯥꯕꯗꯣ ꯑꯁ ꯉꯥꯔꯤ ꯉꯥꯇꯥ ꯍꯧꯖꯤꯛꯇꯤ ꯌꯨꯝ ꯄꯥꯜꯂꯝꯅꯤꯅ ꯉꯥꯔꯤꯀ ꯌꯥꯝ ꯆꯪꯉꯦ ꯁꯤꯡꯖꯨ ꯆꯥꯕ ꯀꯥꯟꯗ ꯁꯤꯡꯖꯨ ꯆꯥꯕ ꯀꯥꯟꯁꯨ ꯉꯥꯔꯤ ꯌꯥꯝ ꯍꯥꯞꯇ꯭ꯔꯗꯤ ꯍꯥꯎ ꯇꯦꯗꯅ ꯅꯣꯏ ꯅꯣꯏ ꯈꯛꯇ ꯄꯨꯜꯂꯒ ꯀꯩꯅꯣ ꯑꯩꯈꯣꯏꯒꯤꯁꯨ ꯀꯔꯤꯁꯨ ꯄꯨꯊꯣꯛꯇꯕꯤꯗ ꯑꯗꯨꯝ ꯅꯣꯏꯗ ꯅꯣꯏꯗ ꯈꯛꯇ ꯆꯥꯕꯗꯣ ꯑꯗꯨ ꯈꯜꯂꯣ ꯈꯜꯂꯨꯔꯒ
ꯆꯥꯔꯒ ꯑꯗꯨꯝ ꯀꯔꯤꯅꯣ ꯍꯌꯦꯡꯋꯥꯏ ꯑꯗꯨꯝ ꯐꯔꯛꯀꯅꯤ ꯍꯥꯏꯅ ꯑꯗꯨꯝ ꯈꯟꯗꯣꯛꯑꯦꯗ ꯑꯩꯈꯣꯏꯗꯤ ꯀꯔꯤꯁꯨ ꯈꯟꯗꯦꯕ
ꯑꯥ ꯑꯗꯨ ꯑꯣꯏ ꯍꯌꯦꯡꯋꯥꯏ ꯅꯣꯏꯒꯤ ꯏꯁꯣꯔꯅ ꯕꯣꯔꯗꯤ ꯄꯤꯕꯤꯒꯅꯤꯗ ꯍꯥꯟꯅꯗꯤ ꯈꯔ ꯑꯉꯥꯡ ꯑꯣꯏꯕꯒꯤꯀꯣ ꯀꯩꯁꯨ ꯈꯟꯗꯕꯗꯨꯗꯣ ꯅꯣꯏꯒꯤ ꯂꯩꯕ ꯄꯪꯆꯥꯥ ꯆꯥꯔꯒ ꯇꯧꯕꯗꯣ
ꯍꯥ ꯍꯥ ꯍꯥ ꯍꯥ ꯀꯩꯁꯨ ꯀꯥꯏꯗꯦ ꯀꯩꯁꯨ ꯀꯥꯏ ꯗꯦ ꯍꯧꯖꯤꯛꯇꯤ ꯌꯨꯝ ꯄꯥꯜꯂꯕꯅꯤꯅ ꯂꯨꯄꯥ ꯇꯔꯥ ꯐꯥꯎꯕ ꯌꯥꯝ ꯇꯥꯡꯕꯅꯤꯀꯣ ꯃꯥꯡꯍꯟꯅꯤꯡꯉꯥꯏ ꯌꯥꯝ ꯂꯨꯕꯅꯤ
ꯇꯔꯥ ꯐꯥꯎ ꯂꯩꯇꯕ ꯃꯇꯝꯁꯨ ꯌꯥꯎꯋꯦ ꯅꯣꯏ ꯈꯪꯗꯕꯩꯅꯦ ꯂꯨꯄꯥ ꯇꯔꯥ ꯐꯥꯎ ꯑꯃ ꯐꯥꯎ ꯄꯥꯏꯗꯕ ꯃꯇꯝꯁꯨ ꯌꯥꯎꯋꯦ ꯑꯗꯣ ꯄꯥꯏꯕ ꯃꯇꯝꯁꯨ ꯌꯥꯎꯋꯦꯕ ꯄꯩꯁꯥ ꯆꯪꯐꯝꯅ ꯏꯆꯥ ꯂꯩꯇ꯭ꯔꯤꯀꯥꯟꯗꯤ ꯑꯝꯐꯥꯎ ꯅꯤꯡꯁꯤꯡꯗꯕꯅꯦ ꯏꯆꯥ ꯂꯩꯗ꯭ꯔꯀꯥꯟꯗꯤ ꯄꯪꯆꯥ ꯆꯥꯏꯌꯦꯕ ꯑꯗꯨ ꯄꯪꯆꯥ ꯆꯥꯔꯒ ꯑꯗꯨꯃꯥꯏꯟ ꯇꯧꯋꯦ ꯑꯗꯨꯒ ꯄꯩꯁꯥꯁꯨ ꯑꯃꯐꯥꯎ ꯇꯨꯡꯁꯤꯟꯗꯕ ꯍꯌꯦꯡ ꯋꯥꯏ ꯏꯆꯥ ꯂꯩꯔꯀꯥꯟꯗ ꯀꯔꯤ ꯇꯧꯒꯅꯤ ꯀꯃꯥꯏꯅ ꯇꯧꯒꯅꯤ ꯍꯥꯏꯕꯗꯣ ꯅꯤꯡꯁꯤꯡꯕ ꯑꯃꯐꯥꯎ ꯊꯣꯛ ꯇꯦ ꯑꯗꯨꯒ ꯏꯆꯥ ꯏꯆꯥ ꯑꯃ ꯂꯩꯔꯀꯥꯟꯗꯅ ꯑꯦ ꯍꯌꯦꯡꯒꯤ ꯀꯃꯥꯏ ꯇꯧꯒꯅꯤ ꯀꯔꯤ ꯂꯩꯒꯅꯤ ꯄꯩꯁꯥ ꯀꯗꯥꯏꯗꯒꯤ ꯂꯧꯒꯅꯤ ꯑꯗꯣ
ꯎꯝ ꯅꯣꯏ ꯅꯨꯄꯥꯒ ꯋꯥꯔꯤ ꯁꯥꯟꯅꯔꯗꯤ ꯀꯔꯤ ꯋꯥꯅꯤ ꯋꯥꯔꯤ ꯁꯥꯟꯅꯕ꯭ꯔꯣ ꯑꯁꯤꯒꯨꯝꯕꯁꯤ ꯁꯥꯟꯅꯔꯝꯒꯅꯤꯀꯣ
ꯐꯖ ꯐꯖꯕ ꯍꯥꯟꯅꯒꯤ ꯄꯨꯟꯁꯤꯒꯤ ꯋꯥꯔꯤꯗꯣ ꯈꯪꯗꯦꯗ ꯑꯥ
ꯅꯨꯡꯁꯤꯅꯕ ꯀꯖꯦ ꯑꯩꯈꯣꯏꯗꯤ ꯀꯔꯤꯁꯨ ꯈꯪꯍꯧꯗꯦ ꯑꯗꯨꯒ ꯌꯥꯝ ꯅꯩꯔꯝꯕ ꯋꯥꯅꯤ ꯅꯕꯅꯤꯁꯤ
ꯑꯗꯣ ꯑꯩꯈꯣꯏꯁꯦ ꯑꯩꯈꯣꯏꯁ ꯁꯦ ꯀꯩꯅꯣ ꯇꯧꯕꯅꯦ ꯑꯉꯥꯡ ꯑꯣꯏꯕꯒꯤ ꯈꯟꯊꯕ ꯍꯩ ꯇꯕꯗꯣ ꯈꯟꯊꯕ ꯍꯧ ꯀꯩꯁꯨ ꯈꯟꯗꯕꯗꯣ ꯑꯦꯁ ꯍꯧꯖꯤꯛ ꯇꯧꯔꯗꯤ ꯑꯁ ꯃꯥꯒꯤ ꯃꯅꯥꯛꯇ ꯂꯩꯔꯗꯤ ꯌꯥꯔꯦ ꯃꯥꯒꯤ ꯃꯅꯥꯛꯇ ꯑꯗꯨꯝ ꯅꯨꯡꯁꯤꯅ ꯂꯩꯔꯗꯤ ꯌꯥꯔꯦ ꯍꯥꯏꯕꯗꯣ ꯑꯗꯣ ꯈꯟꯕꯅꯤ ꯍꯌꯦꯡꯋꯥꯏ ꯏꯆꯥ ꯂꯩꯔꯀꯥꯟꯗ ꯏꯆꯥꯒ ꯂꯩꯔꯀꯅꯤꯒ ꯈꯟꯗꯦꯗ
ꯑꯗꯨꯅꯦ ꯑꯗꯨꯅꯦ ꯀꯥꯏꯗꯦꯗ
ꯑꯦ ꯍꯥꯏꯕꯗꯨꯗꯀꯣ
ꯎꯝ ꯑꯗꯨꯝ ꯅꯨꯡꯁꯤꯔꯗꯤ ꯂꯣꯏꯔꯦ ꯑꯩꯈꯣꯏꯗꯤ ꯀꯨꯏꯅ ꯍꯤꯡꯒꯗꯧꯕꯁꯨ ꯅꯠꯇꯦ ꯕꯗꯨꯕꯨ ꯅꯠꯇ꯭ꯔꯣ ꯇꯝꯕ ꯉꯝꯗꯦ ꯃꯤ ꯄꯨꯟꯁꯤ ꯍꯥꯏꯕꯁꯤꯗꯤꯀꯣ
ꯑꯗꯨꯅ ꯑꯗꯨꯅꯗꯤ ꯌꯥꯗꯦꯕ ꯑꯗꯨꯅꯗꯤ ꯑꯩꯈꯣꯏꯗꯤ ꯈꯟ ꯄꯟꯊꯥ ꯍꯧꯕ ꯃꯇꯝꯗꯣ ꯑꯗꯨ ꯑꯣꯏꯕꯒꯤꯀꯣ
ꯈꯟꯊꯍꯧꯕ ꯌꯥꯕꯅꯦꯗ ꯃꯤꯅꯁꯨ ꯑꯁꯨꯃꯥꯏꯅ ꯐꯠꯇꯦ ꯐꯠꯇꯦ ꯍꯥꯏꯔ ꯅꯨꯡꯁꯤꯕꯗꯨ ꯍꯦꯟ ꯃꯟꯈꯤꯕꯅꯤꯅꯦꯕ ꯅꯠꯇ꯭ꯔꯣ
ꯎꯝ ꯑꯗꯨꯁꯨ ꯑꯣꯏꯕꯅꯦꯕ ꯑꯗꯣ ꯑꯉꯥꯡꯁꯨ ꯈꯔ ꯑꯣꯏꯕꯅꯤꯅ ꯑꯩꯈꯣꯏꯗꯤꯀꯣ ꯑꯗꯨꯒꯤ ꯎꯝ ꯃꯤꯅꯁꯨ ꯍꯥꯏ ꯍꯥꯏꯔꯁꯨ ꯀꯩꯅꯣ ꯏꯁ ꯅꯨꯡꯁꯤꯔꯗꯤ ꯂꯣꯏꯔꯦꯗ ꯃꯥꯒ ꯊꯨꯡꯅꯔꯗꯤ ꯂꯣꯏꯔꯦꯗ ꯀꯩꯗꯧꯔꯨꯅꯤ ꯑꯗꯨꯃꯥꯏꯅ ꯈꯟꯕꯗꯣ ꯑꯗꯨꯁꯨ ꯇꯧꯋꯦ ꯑꯗꯨꯒ ꯑꯉꯥꯡꯁꯨ ꯑꯣꯏꯕꯒꯤꯀꯣ ꯀꯔꯤ ꯃꯐꯝ
ꯗꯤ ꯀꯩꯅꯣ ꯅꯣꯏꯅ ꯃꯥꯁꯨ ꯈꯔ ꯅꯨꯡꯉꯥꯏꯒꯗꯕꯅꯦ ꯅꯆꯦ ꯄꯥꯜꯂꯁꯨ ꯀꯣ
ꯎꯝ ꯑꯗꯨꯅꯦ
ꯅꯕꯥꯅꯤꯃꯛ ꯌꯨꯝ ꯄꯥꯜꯂꯕꯅꯤꯅ ꯋꯥꯔꯝꯒꯅꯤꯕ
ꯑꯥ ꯈꯪꯗ꯭ꯔꯦꯅꯦ ꯑꯩꯈꯣꯏꯅ ꯉꯟꯇꯥ ꯌꯨꯝ ꯄꯥꯟꯊꯣꯛꯄꯒꯤ ꯃꯣꯏꯅ ꯌꯨꯝ ꯄꯥꯟꯊꯣꯛꯄꯗꯣ ꯑꯗꯨ ꯃꯥꯏ ꯃꯣꯏꯅꯁꯨ ꯍꯥꯏꯔꯤꯅꯦ ꯏꯁ ꯎꯝ ꯐꯥꯔꯦꯗ ꯀꯩꯕꯨ ꯀꯥꯟꯅꯔꯨꯅꯤꯒꯦ ꯅꯨꯄꯤꯗꯤ ꯎꯝ ꯑꯣ ꯃꯇꯝꯗꯨꯗꯤ ꯈꯔ ꯑꯉꯥꯡ ꯑꯣꯏꯕꯤꯒꯦꯀꯣ ꯃꯣꯏꯁꯨ ꯅꯨꯡꯉꯥꯏꯇꯕ ꯃꯇꯝ ꯗꯤ ꯂꯩꯕꯅꯤꯗꯅ ꯑꯗꯨ ꯑꯣꯏꯔꯁꯨ ꯌꯨꯝ ꯄꯥꯟꯊꯣꯛꯑꯒ ꯃꯥꯒꯤ ꯂꯝ ꯃꯥꯒꯤ ꯄꯨꯟꯁꯤꯒꯤ ꯈꯣꯡ ꯈꯣꯡꯆꯠ ꯑꯃꯅꯤꯗꯅ ꯅꯨꯄꯤꯒꯤ ꯍꯥꯏꯗꯤ ꯂꯨꯍꯣꯡꯕꯁꯦ ꯑꯗꯣ ꯈꯪꯗꯕꯅ ꯐꯔꯦꯗ ꯀꯔꯤꯕꯨ ꯍꯥꯏꯔ ꯅꯤ ꯑꯗꯨꯃꯥꯏ ꯍꯥꯏꯕꯅꯦꯕ
ꯎꯝ ꯆꯨꯝꯃꯤ ꯆꯨꯝꯃꯤ
ꯈꯪꯗ꯭ꯔꯦ ꯄꯨꯟꯁꯤꯁꯦ
ꯅꯨꯡꯉꯥꯏꯅ ꯂꯩꯊꯣꯛꯑꯣꯍꯦ ꯀꯔꯤꯁꯨ ꯈꯟꯒꯅꯨ ꯍꯧꯖꯤꯛꯇꯤ
ꯍꯧꯖꯤꯛꯇꯤ ꯀꯩꯁꯨ ꯈꯟꯗ꯭ꯔꯦꯗ ꯏꯆꯥꯒꯤꯈꯛꯇ ꯈꯜꯂ ꯂꯩꯔꯦ ꯏꯆꯥꯒꯤ ꯀꯔꯤ ꯇꯧꯒꯗ꯭ꯔꯥ ꯏꯆꯥꯒꯤ ꯀꯔꯤ ꯋꯥꯠꯀꯗ꯭ꯔꯥ ꯈꯟꯕꯗꯀꯣ
ꯑꯗꯨꯅꯦ ꯍꯧꯖꯤꯛ ꯃꯇꯝꯁꯤꯗꯤ ꯑꯉꯥꯡ ꯂꯩꯕꯁꯦ ꯄꯩꯁꯥ ꯌꯥꯝ ꯆꯪꯕꯅꯦ ꯍꯣꯏ
ꯑꯗꯨꯅꯦꯕ ꯄꯩꯁꯥ ꯃꯐꯝ ꯑꯃꯗ ꯊꯣꯛꯑꯦ ꯄꯩꯁꯥ ꯑꯃꯗ ꯊꯣꯛꯑꯦ ꯄꯩꯁꯥ ꯂꯤꯁꯤꯡ ꯃꯉꯥꯅ ꯆꯥꯏ ꯀꯥꯏꯊꯣꯛꯄ ꯃꯇꯝꯗ ꯑꯃꯐꯥꯎ ꯌꯥꯎ
ꯑꯗꯨꯅꯦ ꯅꯣꯏ ꯅꯨꯄꯥ ꯊꯕꯛ ꯇꯧꯔꯤꯗꯨꯗꯤ
ꯑꯁ ꯑꯩꯈꯣꯏꯒꯤ ꯅꯨꯄꯥꯗꯤ ꯍꯖꯔꯥꯒꯨꯝꯕꯅꯤꯗꯅ ꯄꯨꯔꯥ ꯄꯥꯔꯃꯤꯅꯦꯟꯒꯤ ꯅꯠꯇꯕꯅꯤꯗ
ꯀꯩꯅꯣ ꯀꯨꯏꯅ ꯁꯨꯔꯗꯤ ꯑꯗꯨꯝ ꯇꯧꯕꯅꯤꯗ
ꯑꯁ ꯂꯤꯁꯤꯡ ꯇꯔꯥ ꯐꯥꯎ ꯌꯧꯗꯕꯁꯦ ꯏꯆꯥꯒꯤ ꯍꯣꯠꯅꯕꯗ ꯎꯝ ꯌꯥꯝ ꯋꯥꯕꯕꯨꯗꯤ ꯅꯠꯇꯦꯕꯀꯣ ꯀꯩꯅꯣ ꯏꯁꯥ ꯏꯆꯥ ꯍꯧꯖꯤꯛ ꯑꯃꯈꯛꯀꯤꯗꯤ ꯀꯣꯟꯕꯨꯗꯤ ꯀꯣꯟꯅꯩꯌꯦ ꯑꯗꯨꯕꯨ ꯍꯌꯦꯡꯋꯥꯏ ꯏꯆꯥ ꯀꯩꯅꯣ ꯇꯧ
ꯕꯣꯛꯇꯨꯗꯤ ꯌꯥꯝ ꯍꯩꯅ ꯑꯗꯣ ꯃꯣꯏ ꯃꯥꯅ ꯑꯗꯨꯝ ꯐꯕ ꯐꯠꯇꯕ ꯂꯣꯏ ꯌꯦꯡꯁꯤꯟꯕꯤꯒꯤꯅꯤꯗ
ꯍꯣꯏ ꯌꯦꯡꯁꯤꯟꯕꯕꯨꯗꯤ ꯌꯦꯡꯁꯤꯟꯒꯅꯤ ꯍꯥꯏꯕꯗꯤ ꯑꯩꯈꯣꯏꯁꯨ ꯌꯨꯝ ꯄꯥꯜꯂꯛꯑꯕꯅꯤꯅ ꯑꯩꯈꯣꯏꯒꯤ ꯈꯨꯠꯇꯒꯤ ꯊꯣꯛꯄ ꯑ ꯃꯣꯏꯒꯤ ꯈꯛ ꯇꯥꯏ ꯏꯅꯦꯝꯄꯣꯛ ꯏꯀꯨꯕꯣꯛ ꯈꯣꯏꯗ ꯈꯛꯇ ꯍꯥꯏꯕꯗꯨꯗꯤ ꯏꯀꯥꯏꯌꯦꯗꯅ ꯑꯗꯨꯅꯦ ꯑꯈꯣꯏ ꯑꯩꯗꯣ ꯌꯥꯝꯅ ꯏꯀꯥꯏꯕꯅꯦ ꯍꯥꯟꯅ ꯈꯟꯗꯕꯅꯤꯅꯀꯣ ꯑꯩꯈꯣꯏ ꯅꯨꯄꯥꯗꯣ ꯑꯩ ꯎꯝ ꯋꯥꯏ ꯁꯪꯗ꯭ꯔꯤꯉꯩꯗ ꯃꯥꯁꯨ ꯊꯕꯥꯛ ꯆꯠ ꯑꯗꯨꯅꯦ ꯃꯥ ꯊꯕꯛ ꯑꯗꯨꯝ ꯁꯨꯔꯒ ꯂꯥꯛꯄꯥ ꯁꯦꯟꯗꯣ ꯑꯉꯥꯡ ꯑꯣꯏꯕꯅꯤꯅ ꯄꯩꯁꯥ ꯇꯨꯡꯁꯤꯟꯅꯤꯉꯥꯏ ꯈꯪꯗꯕꯒꯤ ꯄꯪꯁꯤꯟ ꯁꯤꯖꯤꯟꯅꯕꯀꯣ ꯀꯥꯟꯅꯕ ꯃꯇꯝꯗꯁꯨ ꯇꯧꯔꯦ ꯀꯥꯟꯅꯗꯕ ꯃ ꯃꯇꯝꯗꯨꯁꯨ ꯄꯪ ꯄꯥꯏꯗ ꯄꯥꯏꯕ ꯑꯗꯣ ꯏꯆꯥ ꯂꯩꯔꯒ ꯏꯆꯥꯒꯤ ꯍꯥꯒꯤꯁ ꯂꯥꯏꯅꯕ ꯈꯛ ꯐꯥꯎꯕ ꯑꯩꯈꯣꯏ ꯏꯅꯦꯝꯄꯣꯛ ꯈꯣꯏꯗ ꯑꯗꯨꯝ ꯅꯤꯔꯒ ꯇꯧꯕꯗꯣ ꯍꯧꯖꯤꯛ ꯈꯜꯂꯨ ꯈꯜꯂꯨꯔꯒ ꯏꯀꯥꯏꯔꯦ
ꯏ ꯀꯥꯏꯅꯤꯉꯥꯏ ꯀꯩꯁꯨ ꯂꯩꯇꯦꯗ ꯅꯣꯏ ꯇꯤ ꯑꯗꯨꯝ ꯂꯩꯃꯤꯟꯅꯕ ꯅꯣꯏꯒꯤ ꯀꯩꯅꯣ ꯅꯌꯥꯝꯕ ꯈꯔ ꯃꯨꯕꯗꯣ
ꯎꯝ
ꯑꯆꯧꯕꯗꯣ
ꯎꯝ
ꯑꯗꯨ ꯃꯌꯨꯝ ꯄꯥꯜ ꯄꯥꯜꯍꯜꯂꯣ ꯑꯗꯨꯁꯨ ꯌꯨꯝ
ꯄꯥꯜꯂꯣ ꯍꯥꯏꯔꯕꯅꯦ ꯄꯥꯜꯂꯣ ꯍꯥꯏꯔꯒ ꯄꯥꯅꯤꯡꯗꯦ ꯄꯥꯅꯤꯡꯗꯦ ꯍꯥꯏꯔ ꯂꯩꯕ
ꯈꯪꯗꯦ ꯃꯥꯏꯗꯣ ꯅꯨꯄꯤ ꯂꯩꯇꯕꯒꯤꯔ
ꯅꯨꯄꯤ ꯂꯩꯇꯕꯩ ꯑꯣꯏꯔꯝꯃꯅꯤ ꯅꯨꯄꯤ ꯂꯩꯔꯗꯤ ꯄꯥꯜꯂꯣ ꯃꯥꯁꯨ ꯃꯥꯗꯤ ꯂꯥꯏꯔꯤꯛ ꯂꯥꯏꯔꯤꯛꯁꯨ ꯇꯝꯗꯝꯅꯤꯅꯀꯣ
ꯎꯝ ꯅꯨ ꯅꯨꯄꯤ ꯀꯩꯅꯣ ꯅꯠꯇꯦ ꯃꯤꯁꯦ ꯂꯥꯏꯔꯤꯛ ꯍꯩꯕ ꯍꯩꯇꯕ ꯀꯔꯤꯁꯨ ꯀꯥꯟꯅꯗꯦ ꯃꯔꯝꯕꯨ ꯑꯣꯛꯑꯕꯀꯣ ꯀꯩꯅꯣ ꯎꯝ ꯐꯠꯇꯕꯁꯤꯡꯗꯨ ꯁꯤꯖꯤꯟꯅꯗ꯭ꯔꯗꯤ ꯑꯗꯨꯝ ꯌꯥꯔꯦ ꯅꯨꯄꯤꯁꯤꯡꯗꯤ ꯃꯔꯝ ꯑꯣꯛ ꯄ ꯑꯗꯨꯝ ꯒ꯭ꯌꯥꯟ ꯇꯥꯕ ꯅꯨꯄꯤ ꯅꯨꯄꯥꯁꯤꯡ ꯌꯥꯝ ꯄꯥꯝꯕꯅꯦꯕ
ꯑꯗꯨꯅꯦ
ꯃꯥꯗꯨꯁꯨ ꯄꯩꯁꯥꯁꯨ ꯄꯥꯏꯗ꯭ꯔꯦ ꯒ꯭ꯌꯥꯟꯁꯨ ꯇꯥꯗꯕ ꯑꯗꯨꯒꯤ ꯅꯨꯄꯤꯁꯨ ꯈꯪꯗꯦ ꯃꯥꯗꯣ ꯅꯨꯄꯤꯗꯣ ꯌꯥꯝ ꯈꯜꯂꯦ ꯍꯥꯏ ꯃꯁꯛꯇꯨꯒ ꯅꯨꯄꯤ ꯈꯟꯕꯕꯨ ꯀꯩꯗꯧꯅꯤꯒꯦ
ꯈꯜꯂ‌ꯦ ꯍꯥꯏꯌꯦ ꯃꯁꯛꯇ‌ꯣ ꯈꯪꯗꯦ
ꯃꯥꯏ ꯍꯥꯏꯌꯦ
ꯃꯤꯁꯨ ꯃꯁꯛ ꯃꯁꯛꯇ ꯌꯦꯡꯒꯗꯕꯅꯦꯕ ꯒ‌ꯣ ꯃꯥꯅ ꯈꯔ ꯌꯥꯝ ꯍꯥ ꯍꯥꯏꯕꯅꯤꯗ ꯑꯩ ꯁꯛ ꯌꯥꯝ ꯊꯤꯔꯒ ꯌꯥꯝꯅ ꯐꯖꯕ ꯅꯨ ꯄꯥ ꯀꯣꯏꯒꯦ ꯍꯥꯏꯗꯤ ꯌꯥꯔꯣꯏꯕ ꯑꯗꯨꯗꯤ ꯃꯥꯒꯤ ꯂꯦꯡꯒꯥ ꯂꯦꯡꯒꯥ ꯂꯩꯕꯅꯦꯕ
ꯑꯣ ꯃꯥ ꯃꯥꯗꯤ ꯃꯥ ꯍꯥꯟꯅ ꯅꯨꯄꯤ ꯑꯃꯥꯗꯤ ꯀꯣꯏꯔꯝꯕ ꯖꯥꯅꯦ
ꯎꯝ
ꯑꯗꯣ ꯀꯣꯏꯔꯝꯕꯗꯣ ꯏꯁ ꯅꯪꯉꯣꯟꯗꯒꯤ ꯍꯦꯟꯅ ꯋꯥꯡꯉꯦ ꯋꯥꯡꯉꯦ ꯈꯇ ꯑꯩꯒꯤ ꯍꯥꯏ ꯀ ꯑꯩꯒꯤ ꯋꯥꯡꯕꯗꯨꯒ ꯃꯥꯒ ꯑꯗꯨꯝ ꯑꯣꯜꯂ ꯂꯩꯕꯅ‌ꯦ ꯋꯥꯡꯕꯅ ꯀꯔꯤ ꯆꯥꯅꯤꯡꯉꯥꯏ ꯂꯩ ꯕ꯭ꯔꯥ ꯍꯌꯦꯡ ꯋꯥꯏ ꯃꯁꯛ ꯐꯖꯗ꯭ꯔꯁꯨ ꯋꯥꯡꯗ꯭ꯔꯁꯨ ꯎꯝ ꯀꯩꯅꯣ ꯃꯤꯒꯤ ꯕ‌ꯦꯕ ꯕꯥꯔ ꯀꯩꯅꯣ ꯇꯧꯕ ꯍꯩꯔꯗꯤ ꯏꯃꯨꯡ ꯃꯅꯨꯡ ꯄꯨꯕ ꯍꯩꯔꯗꯤ ꯌꯥꯔꯦ ꯂꯥꯏꯔꯤꯛ ꯍꯩꯔꯁꯨ ꯀꯩ ꯀꯩꯁꯨ ꯇꯧꯗ꯭ꯔꯁꯨ ꯃꯤ ꯐꯔꯗꯤ ꯌꯥꯔꯦꯕ ꯃꯕꯨꯛ ꯐꯔꯗꯤ ꯑꯗꯨ ꯝꯥ ꯍꯥꯏꯕꯤꯔꯒ ꯏꯁ ꯅꯪꯉꯣꯟꯗꯒꯤ ꯏꯁ ꯑꯩꯗꯤ ꯋꯥꯡꯄ ꯄꯥꯝꯃꯦ ꯅꯪꯉꯣꯟꯗꯒꯤ ꯍꯦꯟꯅ ꯋꯥꯡꯉꯦ ꯋꯥꯡꯗꯁꯅꯨ ꯀꯩꯁꯨ ꯀꯥꯏꯗꯦ ꯑꯩꯅ ꯍꯥꯏꯕꯤꯕ
ꯎꯝ ꯋꯥꯡꯉꯒ ꯐꯔꯗꯤ ꯐꯔꯦꯅꯦ ꯋꯥꯡꯗ꯭ꯔꯒ ꯏꯃꯨꯡ ꯊꯨꯒꯥꯏꯕꯤꯔꯗꯤ
ꯑꯗꯨꯅꯦ ꯌꯥꯝ ꯋꯥꯡꯉꯒ ꯏꯃꯨꯡ ꯊꯨꯒꯥꯏꯕ ꯅꯨꯄꯤꯗꯨꯗꯤ ꯀꯩ ꯀꯥꯟ ꯀꯩ ꯀꯥꯟꯅꯥꯒꯗꯕ ꯅꯨ ꯀꯣ
ꯅꯪꯒ ꯂꯩꯃꯤꯟꯅꯕꯗꯁꯨ ꯅꯨꯡꯉꯥꯏꯒꯗꯕꯀꯣ
ꯎꯝ
ꯑꯗꯨꯅꯦ ꯃꯧꯁꯤꯡꯗꯤ ꯅꯨꯡꯁꯤ ꯆꯥꯅꯔꯒ ꯂꯩꯕꯗꯨꯅ ꯍꯦꯟꯅ ꯅꯨꯉꯥꯏꯕꯅꯦ ꯏꯃꯨꯡ
ꯃꯥ ꯈꯇꯅꯦ ꯃꯊꯟ ꯃꯊꯟꯇꯅꯦ ꯃꯥ ꯍꯧꯖꯤꯛ ꯅꯨꯄꯤ ꯊꯤꯗꯦ